ꯀꯗꯔꯤꯒꯦ
ꯑ
ꯂꯧ
ꯂꯔꯤꯒꯦ
ꯑꯁ ꯑꯗꯨꯝ ꯍꯒꯠꯇ ꯉꯥꯏꯔꯤꯗ ꯅꯪꯗꯤ ꯁꯟꯗꯦ ꯑꯣꯏꯕꯒꯤ
ꯑꯣ ꯑꯩ ꯉꯥꯏꯍꯥꯛ ꯑꯣꯏꯔꯦꯉꯨꯄꯥ ꯎꯝ ꯀꯌꯥꯗꯔꯦ ꯍꯗ
ꯉꯔꯥꯡꯗ ꯀꯥꯡ ꯂꯩꯃꯟꯗꯒꯤ ꯇꯨꯝꯗ꯭ꯔꯦ
ꯑꯣ
ꯀꯥꯡ ꯑꯗꯨꯝ ꯍꯥꯠꯂꯒ ꯂꯩꯔꯦ ꯑꯃꯨꯛꯛꯇꯨꯝ ꯑꯃꯨꯛ ꯁꯥꯥꯏꯖꯤ ꯏꯔꯨꯗꯣꯏꯅꯦ
ꯍꯥꯥ
ꯁꯥꯕ
ꯎꯝ
ꯇꯥꯗꯕ꯭ꯔꯣ
ꯇꯌꯦ
ꯎꯝ ꯆꯞ ꯆꯥꯔꯔꯕꯣ
ꯆꯥꯗ꯭ꯔꯦ ꯑꯩꯈꯣꯏ ꯆꯥꯛ ꯄꯤꯕ ꯃꯇꯝ ꯋꯥꯗꯤ ꯅꯣꯏꯒ ꯃꯥꯟꯅꯔꯛꯑꯅꯤ ꯎꯝ
ꯑꯗꯨ ꯑꯩ ꯉꯁꯥꯏ ꯃꯪ ꯍꯥꯏꯕꯗꯣ ꯃꯪ ꯍꯥꯏꯕꯤꯔꯛꯀꯦꯀꯣ
ꯎꯝ ꯑꯥ
ꯃꯣꯏ ꯃꯌꯨꯝꯁꯤꯗ ꯃꯣꯏꯁꯦ ꯔꯦꯟꯗ ꯂꯩꯑꯦ ꯍꯥꯏꯕꯀꯣ ꯑꯗꯨꯒ ꯑꯩꯅꯦ ꯍꯧꯖꯤꯛ ꯦꯛ ꯑꯁꯤꯗ ꯂꯩꯃꯤꯟꯅꯕ ꯏꯅꯥꯎ ꯅꯨꯨꯄꯥꯗꯣ
ꯎꯝ
ꯃꯣꯏ ꯐꯦꯃꯤꯂꯤꯅꯤ ꯍꯥꯏꯔꯒ ꯑꯩꯈꯣꯏꯁꯦ ꯒꯥꯔꯤꯗ ꯆꯠꯂꯒ ꯆꯠ ꯆꯜꯂꯦꯕꯀꯣ ꯍꯧꯖꯤꯛꯀꯤ ꯉꯁꯥꯏ ꯃꯪꯒꯤ ꯅꯨꯄꯥꯗꯣ ꯃꯣꯏꯒꯤ ꯔꯦꯟꯇ ꯏꯝꯐꯥꯜꯗ ꯑꯗ ꯀꯗ ꯄꯁꯤ ꯗ ꯆꯠ ꯆꯠꯂꯦ ꯆꯠꯂꯦ ꯑꯗꯨꯒ ꯑꯩꯁꯦ ꯃꯥ ꯎꯗꯕꯀꯣ ꯃꯥꯅꯗꯤ ꯑꯩ ꯎ ꯕꯣ ꯃꯥꯜꯂꯦꯕꯀꯣ ꯃꯪꯁꯤꯗꯅꯦꯕꯀꯣ ꯃꯪꯒꯤ ꯋꯥꯔꯤꯅꯦꯕꯀꯣ
ꯎꯝ
ꯑꯗꯨꯅ ꯃꯥꯅ ꯑꯩꯉꯣꯟꯗ ꯃꯦꯁ ꯊꯥꯔꯛꯄ
ꯑꯝ
ꯑꯩ ꯑꯩ ꯁꯤ ꯇꯅ ꯑꯉꯥꯡ ꯑꯃ ꯄꯥꯝꯃꯦꯕꯨ ꯑꯉꯥꯡꯁꯨ ꯀꯅꯥ ꯑꯉꯥꯡꯅ ꯈꯪꯗ꯭ꯔꯦꯕ ꯑꯗꯨꯒ ꯑꯉꯥꯡ ꯑꯃ ꯄꯝꯕꯁꯤꯗ ꯑꯩꯁꯦ ꯑꯗꯨꯝ ꯑꯩꯁꯦ ꯔꯦꯟꯗ ꯂꯩꯕꯁꯤꯡꯁꯦ ꯑꯩꯈꯣꯏꯒꯤ ꯑꯗꯨꯝ ꯑꯩꯈꯣꯏꯒꯤ ꯖꯥꯇꯤ ꯍꯥꯏꯕꯗꯤ ꯀꯩꯅꯣ ꯑꯣꯏꯕ ꯑꯌꯥꯝꯕ ꯂꯩꯕ ꯑꯗꯒꯤ ꯀꯥ ꯀꯥ ꯑꯃ ꯑꯃꯃꯝꯗ ꯑꯩꯁꯦ ꯑꯉꯥꯡꯁꯦ ꯄꯝꯃꯒ ꯑꯃꯃꯝꯗ ꯄꯨꯈ꯭ꯔꯕ ꯄꯨꯔꯀꯥꯟꯁꯤꯗ ꯍꯧꯖꯤꯛꯀꯤ ꯅꯨꯄꯥꯒꯤ ꯂꯩꯐꯝꯗꯤ ꯑꯩ ꯈꯪꯗꯦꯕꯀꯣ ꯂꯩꯁꯨ ꯈꯪꯗꯕ ꯑꯩꯁꯦ ꯈꯪꯅꯕꯁꯤꯗ ꯑꯩꯁꯦ ꯀꯣ ꯃꯥꯅ ꯃꯦꯁꯦꯁ ꯊꯥꯔꯛꯏ ꯑꯍꯥꯟꯕꯗꯀꯣ ꯀꯩꯗꯧꯏꯅꯣ ꯅꯪ ꯎꯋꯦ ꯈꯣꯠꯂꯦꯅ ꯍꯥꯏꯅ ꯇꯧꯔꯒ ꯍꯥꯏꯔꯛꯄ ꯑꯗꯨꯒꯤ ꯃꯥꯅ ꯍꯥꯏꯕ ꯆꯥꯛꯑꯣ ꯆꯪꯉꯛꯑꯣ ꯑꯩ ꯏꯊꯟꯗ ꯂꯩꯌꯦ ꯑꯁꯤ ꯀꯥꯁꯤꯗ ꯂꯥꯛꯑꯣ ꯑꯗꯨꯃ ꯍꯥꯏꯔꯛꯈ꯭ꯔꯕ
ꯎꯝ
ꯆꯪꯗꯕ ꯑꯩꯁꯦ ꯑꯗꯨꯝ ꯊꯧꯁꯥꯗꯕ ꯍꯥꯏꯗꯣꯏꯔꯥ ꯑꯗꯨ ꯑꯩꯁꯦ ꯍꯧꯖꯤꯛꯀꯤ ꯑꯍꯟꯈꯣꯏꯒꯤ ꯑꯗꯨꯝ ꯋꯥꯏꯁꯤꯟꯅꯔꯦ ꯂꯩꯊꯣꯛꯄ ꯑꯉꯥꯡ ꯁꯄꯝꯃ ꯐꯝꯃꯔꯒ ꯑꯗꯣ ꯃꯥꯁꯦ ꯀꯣꯜ ꯇꯧꯔꯛꯑꯦ ꯑꯗꯨꯒꯤꯗꯤ ꯃꯥ ꯃꯥꯅ ꯀꯣꯜ ꯄꯥꯏ ꯍꯥꯏꯕꯗꯣ ꯑꯩꯅ ꯀꯣꯜ ꯄꯥꯏ ꯄꯥꯏꯔꯒ ꯑꯩ ꯁꯨꯡꯁꯪ ꯆꯪꯗꯦꯕꯀꯣ ꯃꯥꯒꯤ ꯀꯥꯁꯤꯗꯀꯣ ꯃꯥꯥꯏ ꯂꯥꯛꯑꯣ ꯂꯥꯛꯑꯣ ꯂꯥꯛꯑꯣ ꯍꯥꯏꯕ
ꯁꯤꯃꯥꯏꯗꯦꯕ
ꯑꯗ ꯑꯩꯁꯦ ꯆꯪꯉꯦ ꯆꯪꯉꯦ ꯆꯪꯉꯦ ꯍꯥꯏꯌꯦ ꯑꯍꯥꯟꯕꯒ ꯋꯥꯔꯤ ꯁꯤꯅꯔꯦ ꯃꯉꯣꯟꯗ ꯆꯪꯗꯦꯕꯀꯣ ꯀꯣ ꯑꯗꯨꯣ ꯀꯣꯜ ꯇꯧꯔꯛꯑꯦ ꯑꯗꯨꯒ ꯀꯣꯜ ꯁꯥꯟꯅꯔꯦ ꯑꯁ ꯀꯣꯜ ꯁꯥꯟꯅꯕ ꯀꯥꯟꯁꯤꯗ ꯃꯥꯁꯤ ꯑꯗꯨꯝ ꯄꯥꯏꯈ꯭ꯔꯦꯕ ꯄꯥꯏꯔ ꯑꯩꯁꯦ ꯋꯥ ꯁꯨꯉꯥꯡ ꯉꯥꯡꯕꯤꯗꯕ ꯏꯝ ꯆꯅ ꯑꯗꯨꯝ ꯈꯟꯕꯤꯕ ꯑꯗꯨꯒꯤ ꯃꯥꯅ ꯃꯦꯁꯦꯖꯇ ꯈꯪꯗꯕꯒꯤ ꯇꯥꯏꯞꯇ ꯋꯥꯔꯤ ꯁꯥꯟꯅꯕ ꯑꯩꯅ ꯑꯩꯅ ꯈꯟꯕ ꯀꯃꯥꯏꯅ ꯅꯨꯄꯤ ꯂꯩ ꯍꯥꯏꯕꯩꯀꯣ ꯑꯗꯨꯝ ꯆꯝꯅ ꯍꯥꯏꯕꯤꯕ ꯃꯥꯗꯣ ꯀꯔꯤ ꯋꯥꯈꯜ ꯈꯟꯕ꯭ꯔꯥ ꯈꯪꯗꯦ ꯃꯪꯗꯨꯗ
ꯚꯦꯔꯤ ꯕꯦꯔꯤ ꯅꯣꯇꯤ ꯑꯣꯏꯌꯦ
ꯑ ꯑꯁ ꯑꯝ
ꯁꯤꯟꯊꯣꯛꯏꯗꯣ ꯍꯥꯏ ꯑꯦ ꯃꯥꯗꯣ ꯍꯥꯏꯕꯅꯦ ꯀꯥꯏ ꯂꯩꯔꯤꯅꯣ
ꯏꯃꯥꯟꯅꯕꯤ ꯌꯥ ꯑꯃꯒꯤ ꯔꯨꯝꯗ ꯂꯩ
ꯑꯣ ꯃꯈꯣꯟ ꯇꯥꯕ
ꯂꯗꯅ ꯍꯧꯖꯤ ꯃꯥ ꯀꯠꯄꯤ ꯈꯪꯗꯦꯗ ꯐꯣꯟ ꯋꯥꯔꯤ ꯁꯤꯅꯔꯤ ꯃꯥꯂꯦ
ꯍꯧꯖꯤꯛ ꯏꯔꯨꯖꯔꯅꯤ ꯍꯧꯒꯠꯂꯅꯤ ꯃꯦꯟ ꯃꯥꯏ ꯇꯥꯔꯅꯤ
ꯎꯝ ꯎꯝ
ꯁꯥꯕ
ꯍꯨꯃꯥꯡꯁꯨ ꯌꯥꯝ ꯁꯥꯎꯕꯅ ꯂꯣꯏꯔꯦꯗ
ꯑꯗꯨꯅꯤ
ꯑꯣ ꯃ
ꯃꯁꯤ ꯀꯅꯥ ꯀꯅꯥ ꯕꯣꯜ ꯂꯩꯒꯦ
ꯉꯁꯤꯒꯤ ꯂꯣꯏꯔꯝꯃꯅꯤ ꯍꯌꯦꯡꯗꯩ ꯍꯧꯔꯃꯅꯤ ꯑꯃꯨꯛꯇ ꯉꯁꯤ ꯂꯣꯏꯔꯕꯅꯤ ꯉꯁꯤ ꯃꯦꯠ ꯁꯟꯅꯔꯗꯩ ꯑꯃ ꯁꯪꯉꯈ꯭ꯔꯦꯕ
ꯎꯝ
ꯌꯥꯝ ꯅꯨꯡꯁꯤꯌꯦ ꯅꯪ ꯃꯇꯝ ꯑꯃꯒꯤ ꯋꯥꯔꯤꯁꯦ
ꯀꯩ ꯋꯥꯔꯤ
ꯑꯩꯒꯤ ꯁ꯭ꯇꯦꯇꯁꯇꯨꯅꯤꯗꯥ ꯐꯖꯅꯦ ꯑꯗꯨꯨꯝꯕ ꯀꯥꯟꯗꯗꯤ ꯃꯣꯏꯒꯤ ꯇꯤꯝꯃꯦꯠꯁꯤꯡꯁꯦ ꯂꯣꯏꯅ ꯐꯖꯩꯑꯕ
ꯎꯝ
ꯍꯥꯎ ꯋꯥ ꯀꯅꯤꯅꯥ ꯀꯩꯅ ꯍꯣꯏ ꯀꯔꯤ ꯂꯣꯏ ꯈꯪꯉꯤꯗꯅꯤ ꯅꯪ ꯑꯗꯨ ꯑꯣꯏꯕꯅꯤꯅ ꯇꯤꯝ ꯄꯤꯔꯛꯄ ꯕꯣꯜ ꯄꯤꯔꯛꯄꯗꯨꯁꯨ ꯌꯥꯝ ꯌꯥꯝ ꯐꯖꯅ ꯄꯤꯔꯛꯄꯅꯔꯨꯉꯒꯁꯨ ꯑꯗꯨꯝ ꯆꯥꯅꯤꯡꯕ
ꯎꯝ
ꯐꯖꯩꯕꯌꯥꯝꯅ ꯃꯣꯏ ꯑꯍꯩꯕꯗ ꯄꯨꯟꯕꯅꯦ ꯅꯨꯡꯁꯤ ꯍꯥꯏꯇꯥꯔꯦ ꯍꯧꯖꯤꯛꯇꯤ ꯅꯨꯡꯉꯥꯏꯇꯦ ꯌꯥꯝꯅ ꯈꯨꯗꯝꯁꯤ ꯌ ꯋꯥꯔꯤ ꯁꯅꯗꯕ꯭ꯔꯣ
ꯀꯅꯥꯒꯣ
ꯎꯝ ꯎꯝ ꯍꯉꯁꯤ ꯄꯨꯡ ꯀ ꯇꯒꯦ
ꯄꯨꯡ ꯃꯔꯤ ꯃꯈꯥꯏꯗꯔꯥ ꯃꯔꯤꯗꯔꯥ ꯑꯗꯨꯋꯥꯏ ꯑꯣꯏꯕꯅꯦ
ꯃꯔꯤ ꯃꯈꯥꯏꯗꯦ ꯆꯨꯝꯃꯒ ꯄꯨꯡ ꯀꯌꯥꯗ ꯍꯧꯒꯠꯄ ꯄꯨꯡ ꯀꯌꯥꯗ ꯃꯔꯤ ꯃꯈꯥꯏꯗ ꯃꯉꯥ ꯃꯈꯥꯏ
ꯀꯔꯤ
ꯍꯥꯏꯥꯏꯕ
ꯄꯨꯡ ꯀꯌꯥꯉꯥꯡꯅ ꯄꯨꯨꯡ ꯀꯌꯥ ꯇꯪꯕ꯭ꯔꯣꯅꯥꯉꯁꯤ
ꯈꯪꯗꯦ ꯑꯗꯣ ꯄꯨꯡ ꯃꯉꯥꯔꯥ ꯄꯨꯡ ꯃꯉꯥ ꯃꯈꯥꯏꯗꯒꯤ ꯇꯣꯝꯕꯅꯦ ꯑꯗꯨꯨꯝꯝꯕꯗꯣ ꯄꯨꯡ ꯇꯔꯨꯛ ꯄꯨꯡ ꯇꯔꯨꯛꯇꯅꯦ
ꯎꯝ
ꯑꯔꯦꯠ ꯅꯤꯄꯥꯜ ꯃꯥꯄꯜ ꯇꯔꯥ ꯁꯤꯛꯁ ꯑꯥꯋꯥꯔꯁ ꯍꯥꯏꯗꯣꯏꯔ
ꯄꯨꯨꯡ ꯇꯔꯨ ꯍꯔꯣꯏ
ꯎ ꯐꯥꯏꯚ ꯐꯥꯏꯚ ꯑꯥꯔꯁ
ꯏꯃꯥꯟꯅꯕꯤ ꯑꯃ ꯂꯩꯕ ꯐꯐꯝ ꯐꯨꯃꯤꯟꯅꯕ ꯑꯃ ꯑꯗꯨꯅꯅꯦ ꯃꯥꯁꯦ ꯅꯣꯟ ꯁꯨꯝ ꯌꯦꯡꯉꯝꯕꯅꯦꯕ ꯎꯏꯊꯈ꯭ꯔꯕ ꯈꯪꯗꯦꯕ ꯃꯥꯅ ꯇꯟ ꯆꯥꯕ ꯁꯦꯔꯝꯃꯦꯕ ꯑꯗꯨꯅꯦ ꯃꯥ ꯄꯨꯡ ꯍꯦꯛ ꯄꯨꯡ ꯇꯔꯦꯠ ꯇꯥꯕꯒ ꯀꯏꯊꯔꯛꯈ꯭ꯔꯦꯕ ꯑꯗꯨꯗꯨꯣ ꯑꯩ ꯁꯨꯥꯏꯕ ꯌꯥꯕ꯭ꯔꯣ ꯇꯨꯝꯃꯕ꯭ꯔꯣ ꯇꯨꯝꯃꯕ꯭ꯔꯣ ꯑꯗꯨꯝ ꯍꯪꯕ ꯑꯗꯨꯒ ꯁꯨꯡꯁꯨꯝꯃꯛꯇ꯭ꯔꯦ
ꯄꯨꯡ ꯇꯔꯦꯠ ꯍ ꯇꯥꯔꯒ
ꯈꯔ ꯍꯦꯟꯕꯒ ꯑꯥ ꯍꯦꯛ ꯇꯥꯔꯦ ꯇꯥꯕꯒ ꯃꯥꯁꯦ ꯇꯨꯝꯈ꯭ꯔꯦꯕ ꯑꯗꯨꯗ ꯑꯩ ꯀꯧꯋꯦ ꯇꯥꯗ꯭ꯔꯦ ꯑꯗꯨꯝ ꯇꯨꯡꯊꯈ꯭ꯔꯦ ꯑꯗꯣ
ꯑꯦ ꯀꯣ ꯌꯥꯗ꯭ꯔꯣ
ꯀꯋꯦꯕ ꯑꯩ ꯉ ꯇꯥꯗꯦꯕ ꯃꯥꯗꯣ
ꯎꯝ
ꯍ ꯑ ꯃꯥꯗꯤ ꯇꯨꯝꯗ꯭ꯔꯤꯕꯅꯦꯕ ꯑꯗꯨ ꯃꯇꯝꯗꯨꯗ ꯑꯗꯨꯒꯤ ꯅꯨꯡꯉꯥꯏꯔꯅꯤ ꯖ ꯑꯗꯨꯅꯦ ꯈ ꯇꯨꯝꯕ ꯍꯧꯔꯛꯇ꯭ꯔꯤꯕꯅꯦꯕ ꯄꯨꯡ ꯑꯃꯇꯪ ꯑꯅꯤꯇꯪ ꯇꯨꯝꯕꯗ ꯉꯥꯏꯔꯤ ꯍꯥꯏꯈꯤꯕꯅꯦꯕ ꯏꯅꯨꯡ ꯃꯥꯇꯗꯅ ꯄꯨꯖ ꯋꯥꯔꯁ
ꯑꯣ ꯍꯌꯦꯡ ꯆꯥꯃꯤꯟꯅꯔꯒ
ꯎꯝ ꯎ
ꯁꯥꯕꯅ ꯉꯥꯎꯔꯤꯗ
ꯑꯥꯎꯁ ꯁꯥ ꯑꯃꯅꯤ
ꯍꯧꯖꯤꯛ ꯁꯨꯃꯥꯏꯅ ꯂꯝ ꯑꯩꯣꯏꯕ ꯆꯠꯄ ꯈꯣꯠꯄꯗ ꯑꯩ ꯁꯨꯡꯛꯅꯝ ꯉꯝꯖꯔꯔꯣꯏ ꯁꯥꯕꯁꯦ ꯍꯨꯃꯥꯡ ꯊꯣꯛꯇꯣꯏꯁꯦ
ꯎꯝ
ꯅꯨꯄꯥ ꯎꯟꯕ ꯇꯜꯂꯤ ꯍꯨꯃꯥꯡꯒ ꯖꯤꯒ ꯑꯩꯗꯤ ꯊꯣꯛ ꯊꯣꯛꯑꯝꯕꯩ ꯑꯩꯒꯤꯗꯤ ꯌꯥꯗꯦꯕ
ꯍꯥꯏꯗꯤ ꯀꯩ ꯍꯥꯏꯅꯣ ꯊꯣꯛꯝꯃꯅꯤ
ꯍꯨꯃꯥꯡ ꯍꯨꯃꯥꯡ
ꯎꯝ ꯈ ꯈꯔ ꯀꯣꯛꯇꯗꯤ ꯐꯖꯅ ꯊꯣꯛ ꯑꯦ ꯍꯦ
ꯑꯩꯒꯤꯁꯦ ꯏꯁꯥ ꯂꯣꯏꯅ ꯉꯝꯅꯤꯡꯕ
ꯅꯪꯒꯟꯁꯨ ꯈꯔ ꯆꯣꯛꯀꯟꯕ ꯃꯥꯜꯂ
ꯑꯩꯗꯤ ꯃꯥꯏꯗ ꯃꯥꯏꯗ ꯎꯔ ꯇꯥꯔꯛꯑꯅꯤꯕ
ꯎꯝ
ꯑ ꯁꯛꯁꯨꯣ ꯊꯤꯌꯦ ꯅꯪ
ꯎꯝ ꯀꯅꯥꯕꯨꯣ ꯑꯩꯕꯣ
ꯑꯁ ꯍꯨꯃꯥꯡ ꯊꯣꯛꯣꯛꯄ ꯃꯇꯝꯗ ꯍꯥꯏꯕꯅꯤ
ꯎꯝ ꯊꯤꯕꯅꯤ ꯊꯤꯕꯅꯤ ꯍꯣꯃꯣ ꯑꯊꯦꯛꯄꯤꯁꯨ ꯈꯨꯃꯥꯜ ꯑꯃꯥ
ꯍꯣꯏ ꯅꯪꯁꯨ ꯅꯁꯛ ꯊꯤꯅꯥ ꯅ ꯅ ꯉ ꯌꯥꯝ ꯏ ꯑꯩꯅ ꯅꯪ ꯁꯛꯊꯤ ꯍꯥꯏꯔꯒ
ꯍꯂꯛꯏꯗꯨꯅ ꯍꯥꯏꯔꯣ ꯅꯠꯇꯦꯍꯦ ꯑꯩ ꯍꯥꯏꯔꯛꯣꯑꯣ ꯍꯪꯕꯅꯦ
ꯍꯔꯣꯒꯅ ꯐꯣꯏꯅ ꯍꯥꯏꯒꯅꯤ
ꯍꯣꯔꯦꯟ ꯑꯩ ꯄꯥꯟꯊꯣꯛꯀꯅꯤꯕ ꯑꯗꯨꯒ ꯄꯣꯠꯆꯩ ꯈꯔ ꯂꯩꯅꯤꯗ ꯀꯩꯀꯩ ꯂꯩꯗꯣꯏꯅꯣ ꯈꯪꯗꯦ ꯅꯪꯁꯨ ꯈ ꯍꯥꯏꯔꯛꯑꯣ
ꯎꯝ
ꯎꯝ ꯎ ꯎꯝꯝ ꯑꯩꯒꯤ ꯃꯪꯅ ꯉꯁꯤꯅꯤ ꯈꯪꯕ꯭ꯔꯥ ꯏꯆꯦ ꯌꯥꯏꯃꯒ ꯈꯠꯅꯔꯒ ꯃꯥꯅ ꯑꯩꯉꯣꯟꯗ ꯃꯤ ꯎꯁꯤꯠꯇꯕꯁꯦ ꯂꯣꯏꯔꯦ ꯑꯩꯗꯣ ꯁꯥꯎꯅꯤꯡꯃꯟꯗꯅ ꯑ ꯈꯨꯠ ꯃꯥ ꯊꯥꯌꯅ ꯈꯠꯅ ꯐꯥꯎꯧꯛꯄꯗꯅꯦ ꯈꯠꯅꯔ ꯈꯠꯇꯦ ꯈꯠꯅꯔꯒ ꯃꯥꯅ ꯑꯩꯕꯨ ꯀꯔꯤꯝ ꯇꯧ ꯉꯝꯃꯣꯏ ꯍꯥꯏꯕꯒꯤ ꯀꯣꯛꯇ ꯍꯅ ꯀꯤꯟꯅ ꯈꯔ ꯊꯤꯟ ꯑꯗꯩꯗꯤ ꯈꯔ ꯏꯜꯂꯝꯅ ꯇꯧꯋꯦꯕ ꯃꯥꯁꯦ ꯈꯪꯕ꯭ꯔꯥ ꯑꯗꯨꯗ ꯃꯤ ꯎꯁꯤꯇ ꯗꯨ ꯃꯤꯅ ꯍꯥꯏꯁꯤ ꯅꯣꯡ ꯉꯁꯤ ꯃꯪꯁꯤꯗ ꯎꯔꯦꯕ ꯑꯩ ꯄꯣ꯭ꯔꯣꯛ ꯄ꯭ꯔꯣꯛ ꯆꯥꯛ ꯑ ꯒ ꯏꯊꯟꯗ ꯀꯄ ꯀꯄ ꯀ꯭ꯔ ꯁꯥꯎꯒ ꯁꯥꯎꯅꯤꯕꯖꯥꯠꯅꯤ ꯃꯤ ꯎꯁꯤꯇꯕꯅ
ꯁꯤ ꯌꯥꯏꯝ ꯑꯗꯨꯝ ꯈꯠꯅꯔꯛꯄ ꯅꯪ
ꯍ ꯄꯨꯔꯒ ꯑ ꯃꯥ ꯀ ꯃꯤꯠ ꯃꯨꯂꯝ ꯁꯥꯎꯒꯗ ꯂꯦꯍꯔ ꯋꯥꯒꯟ ꯂꯍꯒ ꯎ ꯍꯂ
ꯑꯁ ꯗ꯭ꯔꯦꯁ ꯌꯥꯝ ꯂꯩꯏꯅꯤꯡꯉꯦꯗ
ꯑꯩꯁꯨ ꯅꯞ ꯂꯩꯅꯤ ꯈꯣꯡ ꯂꯩꯅꯤꯡꯉꯦꯕ ꯑꯩꯗꯤ ꯍꯧꯖꯤꯛꯀꯥꯟꯁꯦ ꯈꯛꯅꯦꯅ ꯄ꯭ꯔꯥꯏꯌꯣꯔꯤꯇꯤ ꯄꯤꯅꯤꯡꯉꯦꯕ
ꯄꯩꯁꯥ ꯄꯥꯃꯦ
ꯌꯥꯝ ꯄꯥꯝꯃꯦ ꯑꯦ ꯅꯪꯕꯨ ꯁꯥ ꯑꯣ ꯍꯩꯌꯦꯅꯦꯀꯣ
ꯀꯔꯤ
ꯅꯪ ꯄꯩꯁꯗ ꯄꯤ ꯎꯝ
ꯃꯟꯗꯦꯗ ꯀꯔꯤ ꯑꯃꯨꯛ ꯍꯥꯏꯔꯛꯄ꯭ꯔ ꯌꯦꯡꯉꯁꯤ
ꯑꯩ ꯈꯨꯖꯤꯟ ꯁꯥꯡꯉꯦ
ꯏꯁ ꯑꯗꯣ ꯐꯣꯇꯣ ꯀꯥꯞꯄ ꯊꯥꯔꯛꯑꯣꯅꯦ ꯇꯦꯡꯉꯦ ꯅꯪ ꯊꯤꯅꯦ ꯁꯪꯉꯣꯁ
ꯍꯣꯏ ꯌꯦꯡꯉꯨ ꯂꯥꯛꯑꯣ ꯅꯥ ꯑꯃ ꯅꯪ ꯊꯥꯖꯗ꯭ꯔꯗꯤ
ꯊ
ꯐꯨꯠꯇ ꯊꯥꯔꯛꯀꯦ ꯐꯨꯠꯇꯣ ꯊꯥꯔꯛꯀꯦ ꯇꯝ ꯁꯤꯠ ꯐꯥꯗ꯭ꯔꯦꯗ
ꯇꯨꯡ ꯐꯅꯥ
ꯑꯣꯀꯣꯏ ꯈꯔꯕ
ꯑꯜꯐꯗꯧꯅ ꯁꯤꯔꯦ ꯎ ꯎꯝ ꯍꯝ ꯎꯝ